ꯇꯧꯕꯗꯤ ꯌꯥꯏ ꯑꯩꯅ ꯇꯧꯕꯗꯣ ꯌꯥꯗꯔꯤꯔ ꯀꯩ
ꯏꯀꯨ ꯆꯠꯂꯦ ꯅꯪꯗꯨ ꯅꯦꯠ ꯅꯨꯡꯉꯥꯏꯔꯝꯃꯣꯏ
ꯏꯀꯣ ꯆꯠꯂꯦ
ꯎꯝ
ꯀꯩꯒꯤ ꯏꯀꯣ ꯆꯠꯂꯤꯅꯣ
ꯏꯀꯣ ꯆꯠ ꯀꯥꯟꯗ ꯀꯃꯥꯏ ꯀꯃꯥꯏꯅ ꯇꯧꯒꯦ
ꯇꯃꯣ ꯅꯪ ꯏꯀꯣ ꯆꯠ ꯥꯀꯃꯥꯏ ꯀꯃꯥꯏ ꯇꯧꯋꯦ ꯅꯪ ꯉꯁꯥꯏ ꯏꯀꯣ ꯏꯀꯣ ꯆꯠꯀꯥꯟ ꯀꯩꯝ ꯇꯧ ꯍꯥꯏ ꯀꯥꯏ ꯑꯩ ꯉꯥꯡꯕꯅ ꯑꯃꯔꯛ ꯇꯥꯔꯦ
ꯌꯥꯝ ꯂꯥꯡꯉꯦ ꯅꯪꯗꯣ
ꯃꯣꯏꯅ ꯂꯥꯡꯉꯤꯅꯤ ꯄꯨ ꯂꯥꯡꯗ ꯂꯥꯡꯉꯤ ꯌꯥꯟ ꯇꯣꯗꯦ ꯑꯗꯨꯗꯤ ꯅꯪ ꯂꯥꯡꯗꯕꯗ ꯆꯠ ꯌꯥꯗ꯭ꯔꯦ ꯌꯥꯕ
ꯂꯥꯡꯉꯤ ꯃꯃꯥꯅ ꯉꯥꯡ ꯇꯥꯔꯤ
ꯀꯩ ꯀꯩ ꯃ ꯀꯅ
ꯀꯣꯜꯂꯤꯛꯀ ꯃꯈꯣꯜꯏꯝ ꯇꯥꯏ ꯑꯦ ꯀꯥꯏ ꯒꯥꯔꯤ ꯆꯠꯂꯤꯅꯣ
ꯑꯁ ꯎꯝ ꯑꯩꯈꯣꯏ ꯃꯊꯛ ꯇꯥꯗ꯭ꯔꯕ
ꯇꯥꯗꯔꯕꯥ
ꯀꯆꯤꯡ ꯂꯅꯥꯥꯛ ꯇ ꯉ ꯀꯩ ꯃꯈꯣꯜ
ꯈꯪꯗꯦ ꯇꯧꯗꯣ
ꯍꯣꯏ ꯑꯩꯅ ꯒꯦꯠ ꯊꯤꯡꯖꯤꯟꯕꯩ ꯀꯧꯗꯦ ꯃꯧ
ꯀꯩꯅꯣ ꯇꯥꯏ ꯑꯗꯨ ꯍꯥꯏꯒꯦ ꯇꯧꯔꯝꯕꯅꯦ
ꯍꯨꯝꯍꯨꯝ
ꯃꯖꯨ ꯋꯥꯔꯤ ꯁꯅ ꯌꯥꯎꯅꯦ
ꯀꯩ ꯇꯧꯋꯦ
ꯀꯛꯖꯦꯡꯁꯨ ꯋꯥꯔꯤ ꯁꯥꯅ ꯌꯥꯎꯔꯤꯅꯦ
ꯎꯝ ꯌꯥꯎꯋꯤ
ꯑꯦ ꯑꯩ ꯂꯩꯗꯒꯔꯦ
ꯀꯤ ꯇꯧꯔꯤꯅꯣ ꯋꯉꯥꯏ
ꯌꯦꯡꯉꯤ ꯑꯩ ꯏꯟꯖꯥꯡ ꯁꯦꯝꯃꯤ
ꯀꯩꯖꯥꯡ ꯏꯟꯖꯥꯡ ꯁꯦꯝꯃꯤꯕ ꯁꯦꯕꯣꯠ
ꯈꯪꯗꯦ ꯑꯁꯤ ꯀꯩꯗꯧꯅꯉꯥꯏꯅꯣ ꯀꯪꯍꯧ ꯉꯧꯅꯉꯥꯏ ꯀꯨꯃꯛꯇꯦ
ꯕꯕꯥꯅ ꯀꯥꯟꯅꯗꯕꯗ ꯀꯥꯇꯨ ꯀꯥꯔꯟ ꯇꯧ ꯂꯩꯔꯦ ꯑꯗꯨ ꯑꯣꯏꯅ ꯉꯥꯎꯔꯦꯌꯦ
ꯇꯃꯣꯁꯨ ꯀꯅꯥ ꯀꯅꯥ ꯇꯧꯈ꯭ꯔꯒꯦ
ꯇꯥ
ꯑꯩꯗꯤ
ꯅꯪꯅ ꯅꯪꯅ ꯀꯣꯏꯁꯟ ꯑꯇꯣꯞꯄ ꯍꯪꯉꯛꯄꯩ ꯈꯨꯝ ꯌꯥꯗꯕ ꯀꯣꯏꯁꯟ ꯍꯪꯉꯛꯄꯩꯅꯤ ꯅꯪꯅ
ꯅꯪꯁꯨ ꯀꯩꯒꯤꯅꯣ ꯍꯪꯉ ꯍꯥꯏꯔꯤꯗꯣ
ꯐꯥꯒꯤ ꯇꯧꯅꯦ ꯏꯍꯤ
ꯅꯠꯇꯦ ꯃꯤꯅ ꯏꯪꯔꯥꯖꯤ ꯉꯥꯡꯅꯣ ꯍꯥꯏꯔ ꯉꯥꯡꯉꯤꯗꯨꯗꯤ
ꯆꯥꯛ ꯊꯣꯡꯈ꯭ꯔꯕꯣ ꯍꯧꯖꯤꯛꯇ ꯆꯔꯥ ꯋꯥꯂꯤꯗꯣ
ꯊꯣꯡꯗ꯭ꯔꯤꯗ ꯑꯩꯈꯣꯏꯕꯥꯅ ꯂꯥꯏ ꯄꯨꯖꯥ ꯊꯥꯟ ꯌꯦꯡꯅꯤꯡꯗꯅ ꯊꯣꯡꯉꯥꯟꯂꯩ ꯆꯠꯂꯣ ꯃꯌꯥ ꯈꯤꯒꯠꯂ ꯂꯩ ꯍꯥꯏꯔꯤ
ꯂꯧꯁꯤꯟꯕ ꯉꯝꯗꯕ ꯅꯪ ꯂꯥꯏ ꯄꯨꯖꯥ ꯊꯥꯟꯗꯅ ꯀꯩꯗꯧꯔꯤꯕ ꯉꯁꯥꯏꯗꯩ
ꯑꯩ ꯉꯁꯥꯏꯗꯩ ꯆꯔꯥ ꯋꯥꯂꯦ ꯑꯗꯨꯒ ꯇꯥꯃꯣꯒ ꯁꯥꯟꯅꯔꯝꯃꯦ
ꯆꯔꯥ ꯋꯥꯟ ꯂꯣꯏꯔꯒ ꯁꯥꯟꯅꯔꯝꯃꯤꯕ
ꯅꯠꯇꯦ ꯑ ꯁꯥꯟꯅ ꯆꯔꯥ ꯋꯥꯟꯗ꯭ꯔꯤ ꯃꯃꯥꯡꯗ
ꯎꯪ ꯌꯥꯝ ꯄꯛꯇꯕ ꯑꯃ ꯌꯦꯡꯉꯤꯉꯣ
ꯀꯔꯤꯒꯤ ꯄꯛꯇꯕꯅꯣ
ꯌꯦꯡꯉꯤ ꯌꯦꯡꯉꯤ ꯄꯛꯇꯕ ꯑꯃ
ꯀꯩ ꯁꯤꯃꯥꯅꯣ
ꯅꯤꯡꯊꯦꯝ-
ꯅꯤꯡꯊꯦꯝ-
ꯃꯌꯥꯅ ꯀꯨꯝꯕ
ꯃꯌꯥꯅ ꯀꯨꯝꯕ ꯃꯌꯥꯅ ꯃꯆꯥ ꯑꯃ ꯂꯩꯔꯒ ꯃꯃꯤꯡ ꯃꯃꯤꯡ ꯄꯟ ꯌꯥꯗꯦ ꯍꯥꯏꯕꯩ ꯍꯦꯔꯣ ꯃꯃꯤꯡ ꯄꯜꯂ ꯅꯪ ꯍꯧꯖꯤꯛꯇ ꯍꯤꯔꯣꯏꯟ ꯃꯃꯤꯡ ꯄꯜꯂꯤꯗꯨꯗꯤ
ꯑꯗꯨꯗꯤ ꯃꯌꯥꯅꯤꯗꯅ ꯃꯌꯥ ꯍꯥꯏꯕꯕꯨ ꯈꯪꯖꯨ ꯈꯪꯉꯣꯏ ꯅꯪꯒꯤꯗꯣ ꯏꯀꯣ ꯆꯠꯂꯦ ꯃꯌꯥꯝ
ꯁꯤ ꯌꯥꯝ ꯄꯛꯇꯦ ꯃꯤꯅꯤꯠ ꯇꯔꯨꯛ ꯐꯥꯗꯧꯔꯦ ꯎꯝꯝ---ꯌꯝ ꯊꯨꯏꯅꯦ
ꯃꯥꯏꯁ
ꯃꯥꯏꯁꯤꯅꯅꯦ ꯑꯃꯗ ꯑꯃꯨꯛ ꯃꯦꯠꯁꯤꯟ ꯑꯃꯗ ꯑꯃꯨꯛ ꯃꯦꯠꯁꯤꯟ ꯍꯌꯦꯡ ꯑꯌꯨꯛꯇꯩ ꯀꯩꯅꯣ ꯍꯧꯔꯅꯤ ꯍꯥꯏꯕ
ꯀꯩ
ꯀꯩ ꯇꯨꯏꯁꯟ ꯉꯁꯥꯏ ꯊꯥꯔꯛ ꯑꯝꯕꯅꯤ
ꯍꯦ ꯅꯪꯁꯨ ꯌꯥꯎꯒ꯭ꯔꯕꯣ
ꯑꯦ ꯅꯪꯁꯨ ꯌꯥꯎꯒ꯭ꯔꯕꯣ ꯒ꯭ꯔꯨꯞ ꯒ꯭ꯔꯨꯞꯇꯣ ꯌꯥꯎꯔꯤ ꯀꯩꯅꯣ ꯑꯩꯅ ꯇꯧ ꯌꯥꯗ꯭ꯔꯤꯁꯤ ꯀꯩꯒꯤꯅꯣꯕ ꯇ ꯃꯇ ꯂꯥꯛ ꯑꯃꯗꯣ
ꯀꯩꯅ
ꯀꯅꯥ ꯂꯥꯛꯇꯔꯤ ꯂꯥꯛꯑꯝꯃꯦ ꯑꯃꯨꯛ ꯆꯠꯈ꯭ꯔꯦ ꯑꯩꯉꯣꯟꯗꯕ ꯍꯣꯔꯦꯟ ꯁꯁꯤꯀꯥꯏꯇꯥꯔꯅꯤ
ꯎ ꯍ
ꯉ ꯅꯨꯡꯗꯥꯡꯁꯨꯣꯏ ꯇꯧꯔꯗꯣ ꯎꯝ ꯑꯗꯨꯗꯩꯗꯤ ꯀꯌꯥꯔꯛ ꯇꯧꯈꯔꯦ ꯐꯅ ꯑꯩꯅꯅꯦ ꯑꯍꯨꯝꯂꯛ ꯇꯧꯈ꯭ꯔꯦ ꯅꯪꯒ ꯎ ꯑꯩ ꯇꯔꯥ ꯀꯏꯅ ꯐꯪꯒꯤ
ꯅꯪ ꯉꯁꯥꯏ ꯇꯥꯃꯣꯣꯟ ꯇꯧꯔꯛꯏꯔꯣ
ꯎꯝ ꯑꯩꯅ ꯌꯥꯝꯐꯥꯎ ꯇꯧꯗ꯭ꯔꯤ ꯅꯪꯉꯣꯟꯗ ꯑꯍꯥꯟꯕ ꯇꯧꯔꯦ ꯑꯗꯨꯒ ꯌꯥ ꯌꯥꯗ꯭ꯔꯦ ꯑꯅꯤꯔꯛ ꯇꯧꯔꯦ ꯑꯗꯨꯒ ꯋꯥꯔꯅꯤꯡ ꯊꯥꯔꯛꯑꯦ ꯥꯏꯔꯞ ꯇꯋꯦ
ꯀ
ꯎ ꯂꯥꯛꯇ
ꯅ ꯑꯣꯀꯦ ꯇꯧꯔꯛ ꯄꯣꯜ ꯏꯔ ꯊꯥꯔꯦ ꯁꯤ ꯂꯣꯏꯔꯒ ꯑꯃꯨꯛ ꯇꯧꯋꯦ ꯍꯥꯏꯕ ꯌꯥꯣ
ꯅꯨꯅꯤꯄꯥꯜ
ꯅꯥꯀꯣꯡꯁꯤꯅ ꯄꯥꯛꯅꯝꯗ ꯅꯝꯃꯤ
ꯌ ꯀꯩꯖꯥꯡꯪ ꯊꯨꯣꯡ
ꯑꯃꯨꯛ ꯅꯝꯁꯤꯟꯈꯔꯦꯅꯦ
ꯑ ꯇ ꯌꯥꯗ ꯑꯧꯃꯥꯟꯒꯤꯌꯨ
ꯀꯔꯤꯅꯣ ꯈꯪꯗꯦꯪꯉꯝꯅꯤ ꯅ
ꯅꯀꯣ ꯑꯩ ꯉꯁꯥꯏ ꯅꯥꯄꯤ ꯃꯔꯛꯇ ꯂꯩꯔꯨꯔꯦ
ꯍꯣꯏ ꯃꯥꯏ ꯉꯁꯤ ꯀꯃꯥꯏꯅ ꯇꯧꯈꯔꯦ
ꯇꯥꯃꯣ ꯑꯦ ꯇꯕꯨ
ꯎꯝ ꯂꯣꯏꯔꯅꯤ ꯑꯗꯨꯁꯨ
ꯃꯌꯥꯏꯗ ꯌꯥꯎꯕꯩꯗꯣ ꯉꯁꯥꯏꯒꯤ
ꯍꯥ
ꯑ ꯉꯁꯥꯏ ꯒꯤ ꯌꯥꯎꯕꯩꯗꯣ ꯀꯩ ꯌꯥꯎꯕ ꯑꯁ ꯉꯁꯥꯏ ꯁꯥꯅꯔꯝꯕꯗꯣ ꯀꯩꯅꯣ ꯌꯥꯎꯕꯩꯗꯨ
ꯑꯣ ꯑ
ꯑꯗꯨꯏꯗꯣ ꯀꯩꯅꯣ ꯑꯌꯨꯛꯇ ꯑꯣꯏꯅ ꯁꯤꯗ ꯁꯥꯔꯕ ꯂꯥꯛꯑꯒ ꯑꯗꯨꯒ ꯅꯨꯡꯗꯥꯡ ꯈꯪꯗꯦ ꯁꯥꯟꯅꯗꯤ ꯁꯥꯟꯅꯔꯝꯅꯤ ꯇꯥꯝꯃꯣꯒ ꯁꯨ ꯑꯗꯨꯝ ꯂꯣꯏꯅ ꯑꯩꯈꯣꯏ ꯃꯥꯒ ꯇꯥꯃꯣꯅ ꯌꯥꯔꯣꯏ ꯍꯥꯏꯗꯤ ꯃ꯭ꯍꯥ ꯀꯥꯎꯔ ꯊꯅꯝꯃꯤꯅꯦ
ꯍꯗ ꯃꯌꯥꯖ ꯍꯥꯏꯅꯦ
ꯆꯃꯣ ꯍ ꯌꯥꯥꯛ ꯊꯄꯣꯏ ꯀꯥꯎꯊꯣꯛꯏꯅꯤꯉꯣ ꯑꯩ ꯅꯨꯃꯤꯏꯉꯤ ꯁꯨ ꯃꯤꯌꯨ ꯍꯉꯨ ꯑꯩ ꯃꯊꯛꯀꯤ ꯑꯉꯧꯕꯒ
ꯑꯣ ꯑꯉꯥꯡꯒ ꯇꯧꯕꯗ
ꯑꯪ ꯃꯤꯅꯤꯠ ꯇꯔꯥ ꯐꯥꯔꯦ ꯊꯝꯃꯒꯦ ꯊꯝꯃꯒꯦ
ꯅꯅꯥꯎ ꯇꯧ ꯌꯥꯣ
ꯑꯁ ꯇꯧꯗꯧꯕ ꯇꯜꯂꯦ ꯋꯥꯔꯤ ꯊꯥꯔꯛꯇ ꯑꯗꯨ ꯑꯩꯅ ꯈꯜꯂꯨꯔꯕ ꯌꯥꯝꯗꯤ ꯍꯣꯏ ꯍꯣꯏ ꯊꯝꯃꯣ
ꯎꯝ
ꯊꯗꯁ